ꯍꯜꯂꯣ
ꯎꯝ ꯇꯥꯏ ꯇꯥꯏ
ꯍ ꯍ ꯇꯥꯏꯌꯦ ꯇꯧ
ꯀꯩꯗꯧꯔꯝꯃꯤꯅꯣ
ꯏꯁ ꯐꯝꯃꯟꯂꯒ ꯂꯩꯌꯦꯗ
ꯐꯝꯕꯗꯤ ꯇꯥꯔꯦ ꯉꯁꯤꯗꯤ ꯆꯠꯂꯤꯌꯦ ꯃꯄꯥꯟꯗ
ꯑꯣ ꯊꯔ ꯃꯤꯖꯤ ꯇꯥꯎ ꯃꯥꯂꯛ ꯊꯕꯛ ꯆꯤꯟꯕ ꯃꯥꯂꯀꯣꯟꯅꯣ
ꯍꯥ
ꯉꯁꯥꯏꯗ ꯊꯕꯛ ꯆꯤꯟꯕ ꯃꯥꯜꯂꯦꯀꯣ ꯅꯪ
ꯍꯣꯏ ꯊꯕꯛꯄꯨꯗꯤ ꯆꯤꯜꯂꯦ ꯑꯗꯨꯑꯣꯏꯁꯨ
ꯀꯩꯅꯣ
ꯑ ꯁꯣꯏꯌꯦ ꯀꯩꯅꯣꯝꯃ ꯍꯥꯏꯒꯗꯧ ꯀꯩ ꯌꯦꯟꯖꯥꯡ ꯆꯥꯈꯤꯒꯦ ꯑꯌꯨꯛꯇ
ꯑꯌꯨꯛꯇ ꯑꯂꯨꯒ ꯈꯃꯦꯟ ꯆꯥꯏ ꯅꯟꯖꯦ
ꯑ ꯑꯩꯗꯣ ꯎꯝ ꯍꯋꯥꯏ ꯊꯣꯡꯕꯅꯦ ꯑꯗꯣ ꯑꯩꯒꯤ ꯏꯃꯥꯟꯅꯕ ꯃꯣꯏ ꯑꯅꯤ ꯑꯍꯨꯝ ꯂꯥꯛꯄꯀꯣ
ꯑꯥ
ꯑꯗꯣ ꯃꯣꯏ ꯁꯥ ꯁꯥ ꯄꯨꯔꯛꯑꯦ ꯌꯦꯟ ꯌꯦꯟꯁꯥ ꯑꯗꯨꯒ ꯑꯗꯨ ꯊꯣꯡꯉꯒ ꯍꯋꯥꯏꯗꯨꯒ ꯌꯦꯟ ꯁꯥꯗꯨꯒ ꯇꯧꯔꯒ ꯆꯥꯔꯦ
ꯑꯣ
ꯍꯧꯋꯦ ꯎꯝ
ꯌꯥꯝ ꯍꯥꯎꯔꯝꯒꯅꯤ
ꯍꯥꯎꯋꯦ ꯍꯥꯏꯗꯤ ꯎꯝ ꯑꯁ ꯍꯥ ꯈꯪꯗꯦ ꯍꯥꯏꯗꯤ ꯌꯦꯟꯁꯦ ꯆꯥꯃꯟꯗꯅꯅꯦ
ꯎꯝ
ꯁ꯭ꯋꯥꯏꯗꯗꯤ ꯌꯦꯟꯁꯦ ꯀꯃꯟ ꯑꯣꯏꯌꯦ ꯑꯗꯨꯒ ꯑꯇꯣꯞꯄ ꯁꯤꯡꯗꯨꯗꯤ ꯈꯔ ꯁ꯭ꯋꯥꯏꯗ ꯌꯣꯟꯕ ꯌꯥꯕ ꯌꯥꯗꯕꯅ ꯑꯊꯤꯡꯕ ꯈꯔ ꯂꯩꯅꯕꯒꯤꯀꯣ
ꯅꯥ
ꯌꯦꯟ ꯌꯦꯟ ꯑꯗꯨꯝ ꯌꯦꯟꯁꯦ ꯑꯗꯨꯝ ꯇꯧꯔꯒ ꯂꯩꯔꯦ
ꯑꯣ
ꯍꯥ ꯌꯨꯝꯗ ꯊꯣꯛꯅꯤꯡꯉꯦ ꯁꯥ ꯆꯥꯅꯤꯡꯕꯒꯤ ꯍꯥꯏꯔꯗꯤ ꯉꯥꯔꯤ ꯁꯨ ꯐꯪꯗꯦ
ꯁꯣꯝꯁꯦ ꯑꯥꯁꯦꯡꯕ ꯃꯩꯇꯩꯅꯤꯀꯣ
ꯎꯝ ꯀꯩꯗꯧꯔꯦ
ꯑꯗꯨꯝ ꯑꯩ ꯑꯩꯗꯤ ꯔꯣꯡꯃꯩꯅꯦ
ꯍꯣꯏꯅꯦ
ꯈꯪꯕ꯭ꯔꯣ
ꯎꯝ ꯂꯣꯟ ꯀꯣꯏꯔꯤꯁꯤꯗꯤ
ꯑꯩ ꯑꯩ ꯑꯩꯒꯤ ꯃꯩꯇꯩꯂꯣꯟꯁꯦ ꯀꯃꯥꯏ
ꯁꯦꯡꯉꯦ ꯁꯦꯡꯉꯦ ꯑꯗꯨꯝ ꯐꯖꯅ ꯉꯥꯡꯉꯦ
ꯁꯦꯡꯗꯔ꯭ꯗꯤ ꯍꯥꯏꯌꯨꯗ
ꯑ ꯔꯣꯡꯃꯩ ꯔꯦꯝꯃꯩ ꯄꯥꯝꯃꯩ ꯒꯣꯜꯃꯩ ꯀꯥꯃꯩ ꯁꯤꯁꯤꯡꯁꯦ ꯀꯕꯨꯏ ꯅꯠꯇ꯭ꯔꯣ
ꯍꯣꯏ ꯍꯣꯏ ꯔꯣꯡꯃꯩꯒ ꯀꯥꯕꯨꯏ ꯑꯗꯨꯝ ꯆꯞ ꯃꯥꯟꯅꯩ ꯍꯥꯏꯗꯤ ꯃꯣꯏꯅ ꯑꯥ ꯇꯝꯄꯥꯛꯇ ꯂꯩꯕꯁꯤꯡꯅꯀꯣ ꯑꯗꯨꯝ ꯀꯧꯕꯤ ꯀꯧꯕꯅꯦ ꯑꯩꯈꯣꯏ ꯆꯤꯡꯗ ꯂꯩꯕꯁꯤꯡꯅ ꯔꯣꯡꯃꯩ ꯑꯗꯨꯝ ꯀꯧꯕ ꯑꯗꯨꯝ ꯆꯞ ꯃꯥꯟꯅꯩ ꯂꯣꯟꯗꯤ
ꯑꯣ ꯑꯣ ꯑꯣ ꯑꯗꯨ ꯑꯝ ꯑꯩꯈꯣꯏ ꯁꯥꯔ ꯑꯃ ꯂꯩꯌꯦꯕꯀꯣ
ꯍꯣꯏ
ꯃꯥꯗꯤ ꯄꯥꯜ ꯄꯥꯟꯃꯩ ꯍꯥꯏꯗꯣꯏꯔꯥ ꯄꯥꯜꯃꯩ ꯍꯥꯏꯗꯣꯏꯔꯥ ꯈꯪꯗꯦ ꯑꯥ ꯃꯥꯅ ꯇꯥꯡꯈꯨꯜ ꯑꯣꯏꯌꯦ
ꯑꯗꯨꯗꯤ ꯃꯤꯛꯁ ꯑꯣꯏꯔꯝꯒꯅꯤ ꯍꯥꯏꯗꯤ ꯃꯥꯒꯤ ꯃꯃꯥꯔꯥ ꯄꯥꯔꯥ ꯑꯗꯨꯝ ꯃꯤꯛꯁ ꯑꯣꯏꯔꯝꯒꯅꯤ
ꯑꯣ ꯑꯣ ꯑꯗꯨꯏꯁꯨ ꯃꯣꯏ ꯁꯥꯔꯅꯦꯝꯗꯤ ꯇꯥꯡꯈꯨꯜꯒꯤ ꯍꯥꯞꯄ ꯇꯥꯡꯈꯨꯜ ꯎꯝ ꯉꯥꯏꯈꯣꯀꯣ ꯀꯕꯨꯏ ꯑꯦꯍꯦ ꯀꯕꯨꯏ ꯑꯃꯨꯛꯁꯨ ꯍꯥꯏꯗꯣꯏꯔꯦ ꯄꯥꯃꯩ ꯒꯣꯜꯃꯩ ꯀꯩꯀꯥꯁꯦ
ꯎꯝ
ꯑꯁꯤꯁꯦ ꯀꯕꯨꯏ ꯑꯣꯏꯗꯣꯏꯔꯣ
ꯍꯣꯏ ꯑꯗꯨꯝ ꯄꯥꯝꯃꯩ ꯒꯣꯟꯃꯩ
ꯑꯥ
ꯒꯦꯡꯃꯩ ꯄꯥꯟ ꯃꯩ ꯃꯂꯥꯡ ꯃꯩ ꯑꯗꯨꯝ ꯂꯩꯌꯦꯕ ꯑꯗꯣ ꯑꯗꯨ ꯈꯨꯗꯤꯡꯗꯣ
ꯑꯥ
ꯑꯗꯨ ꯑꯩꯈꯣꯏ ꯀꯕꯨꯏꯒ ꫪꯣꯡꯃꯩꯒꯤ ꯀ꯭ꯂꯥꯟꯅꯦꯕ ꯀ꯭ꯂꯥꯟꯗꯣ
ꯑꯣ ꯑꯣ ꯑꯣ ꯍꯣꯏ ꯍꯣꯏ ꯍꯣꯏ ꯁꯥꯔꯅꯦꯝ ꯑꯥ ꯀ꯭ꯂꯥꯟ ꯍꯣꯏ ꯍꯣꯏ ꯀꯕꯨꯏꯒꯤ ꯀꯕꯨꯏ ꯍꯥꯏꯕꯁꯤ ꯀ꯭ꯂꯥꯟ ꯍꯥꯏꯇꯥꯔꯦꯀꯣ
ꯑꯥ
ꯍꯣꯏ ꯁꯝꯅ ꯍꯥꯏꯕꯗ ꯑꯩꯈꯣꯏꯒꯤꯁꯨ ꯃꯩꯇꯩꯒꯤꯁꯨ ꯂꯩꯌꯦꯗꯅ ꯍꯥꯏꯗꯤ ꯑ ꯌꯦꯛ ꯁꯂꯥꯏꯗ ꯃꯉꯥꯡ ꯈꯨꯃꯟ ꯑꯗꯨ ꯑꯗꯥꯅ ꯁꯂꯥꯏ ꯁꯚꯦꯟ ꯑꯣ ꯑꯠꯆꯥ ꯑꯠꯆꯥ
ꯑꯗꯨꯒ ꯇꯥꯡꯈꯨꯜꯒꯤꯗꯤ ꯋꯥꯡꯅꯥꯎꯄꯝ ꯁꯤꯝꯔ‌ꯦ ꯁꯤꯝꯔꯩ ꯑꯗꯨꯝ ꯂꯩꯌꯦꯅ ꯃꯣꯏꯁꯨ
ꯑꯩꯗꯤ ꯇꯥꯡꯈꯨꯜꯁꯦ ꯈꯪꯗꯦ ꯇꯤꯟꯗꯤ ꯇꯤꯟꯅꯩ ꯏꯃꯥꯟꯅꯕꯤꯀꯣ
ꯍꯣꯏ
ꯑꯗꯨꯏꯁꯨ ꯑꯩ ꯀꯕꯨꯏꯅ ꯍꯦꯜꯂꯦ ꯇꯥꯡꯈꯨꯜꯁꯦ ꯈꯪꯗꯦ
ꯑꯩꯈꯣꯏ ꯀꯕꯨꯏꯒ ꯇꯤꯟꯅꯕ ꯅꯨꯡꯉꯥꯏꯕ꯭ꯔ‌ꯣ ꯅꯠꯇ꯭ꯔꯒ
ꯑꯩꯗꯤ ꯑꯩꯗꯤ ꯑꯩꯈꯣꯏꯗꯤ ꯀꯕꯨꯏꯗ ꯑꯗꯨꯝ ꯄꯨꯜꯂꯛꯄꯅꯤꯅ ꯀꯕꯨꯏ ꯅꯨꯡꯉꯥꯏꯌꯦ ꯑꯗꯨꯒ ꯑꯩꯈꯣꯏꯒꯤ ꯃꯅꯥꯛ ꯃꯅꯥꯛꯇ ꯂꯩꯕ ꯀꯕꯨꯏ ꯈꯨꯟꯗꯨꯗꯤꯀꯣ
ꯑ
ꯑꯩꯈꯣꯏꯒ ꯂꯥꯏꯅꯤꯡ ꯃꯥꯟꯅꯩꯑ‌ꯦꯕ ꯁꯅꯥꯃꯍꯤ ꯅꯤꯡꯉꯦꯕꯀꯣ
ꯑꯥꯎ
ꯍꯥꯏꯗꯤ ꯃꯣꯏꯒꯤ ꯈꯨꯟꯗ ꯀꯕꯨꯏꯁꯦ ꯂꯩꯌꯦ ꯑꯗꯨ ꯈ꯭ꯔꯤꯁꯇꯦꯟ ꯅꯤꯡꯕ ꯀꯕꯨꯏ ꯂꯩ ꯁꯅꯥꯃꯍꯤ ꯅꯤꯡꯕ ꯀꯕꯨꯏ ꯂꯩ ꯑꯩꯈꯣꯏꯅ ꯁꯅꯥꯃꯍꯤ ꯅꯤꯡꯉꯦꯕꯀꯣ ꯃꯩꯇꯩꯅꯤꯅ
ꯎꯝ
ꯑꯩꯗꯤ ꯃꯩꯇꯩꯒ ꯅꯥꯒꯥꯒ ꯍꯣꯏ ꯅꯥꯒꯥ ꯍꯥꯏꯗꯣꯏꯣꯔꯥ ꯀꯕꯨꯏ ꯍꯥꯏꯗꯣꯏꯔꯥ ꯀꯃꯥꯏ ꯍꯥꯏꯒ ꯇꯕꯅꯣ ꯀꯕꯨꯏ ꯁꯂꯥꯡ ꯃꯥꯏꯕ ꯀꯥꯏꯅ ꯑꯩꯈꯣꯏꯒꯤꯗꯤ ꯃꯩꯇꯩꯒ ꯌꯥꯝꯅ ꯑꯥ ꯃꯔꯤꯗꯣ ꯃꯆꯤꯟ ꯃꯅꯥꯎꯅꯦꯅ ꯍꯥꯏꯔꯤꯁꯦ ꯃꯔꯝ ꯂꯩꯔꯤꯅꯤꯗꯥꯅ ꯑꯃꯥꯅ ꯆꯤꯡꯗ ꯂꯩꯔꯝꯃꯦ ꯇꯝꯄꯥꯛꯇ ꯈꯨꯟꯗꯥꯕ ꯆꯠꯈꯤꯕꯅꯦꯅ ꯍꯥꯏꯅꯔꯤꯅꯤꯗꯅ
ꯎꯝ
ꯑꯗꯨ ꯑꯗꯨꯒꯤ ꯃꯇꯝ ꯃꯇꯝꯗꯨꯗꯒꯤ ꯑꯩꯈꯣꯏꯒ ꯆꯞ ꯃꯥꯟꯅꯅ ꯂꯥꯏꯅꯤꯡ ꯂꯥꯏꯁꯣꯟ ꯂꯩꯃꯤꯟꯅꯔꯛꯄꯗꯣ
ꯎꯝ
ꯍꯥꯏꯗꯤ ꯈ꯭ꯔꯤꯁꯇꯦꯟꯖꯤꯗꯤ ꯂꯥꯛꯄ ꯀꯨꯏꯗ꯭ꯔꯤꯗꯥꯅ ꯎꯈ꯭ꯔꯨꯜꯗꯒꯤ ꯁ꯭ꯇꯥꯔꯇꯤꯡ ꯍꯧꯕꯅꯦ ꯀꯥꯏꯅꯒ ꯍꯥꯏꯅꯩꯗꯅ ꯀꯣ
ꯎꯝ
ꯑꯗꯣ ꯑꯗꯨꯃꯥꯏꯅ ꯑꯩꯈꯣꯏꯒꯤ ꯍꯤꯁꯇ꯭ꯔꯤꯒꯤ ꯑꯣꯏꯕ ꯎꯝ ꯑꯩꯈꯣꯏꯒꯤ ꯊꯥꯏꯅꯒꯤ ꯃꯇꯝꯗꯣ ꯅꯤꯡꯊꯧ ꯄꯥꯜꯂꯤꯉꯩ ꯕ꯭ꯔꯤꯁꯇꯤꯁ ꯏꯁꯇꯦꯠ ꯑꯣꯏꯔꯤꯉꯩ ꯃꯇꯝꯗ ꯅꯤꯡꯉꯛꯄ ꯂꯥꯏꯅꯤꯡ ꯂꯥꯏꯁꯣꯟ ꯆꯞ ꯃꯥꯟꯅꯅ ꯅꯤꯡꯕ ꯅꯥꯒꯥ ꯂꯩꯌꯦꯕ ꯀꯕꯨꯏꯀꯣ
ꯎꯝ
ꯑꯗꯨꯅ ꯑꯗꯨ ꯏꯃꯥꯟꯅꯕꯤꯒ ꯑꯩꯈꯣꯏꯗꯤ ꯑꯩꯈꯣꯏꯒꯤ ꯍꯔꯥꯎ ꯀꯨꯝꯍꯩ ꯂꯥꯛꯄ ꯀꯥꯟꯗ ꯃꯣꯏ ꯀꯧꯋꯦ ꯑꯗꯨꯒ ꯍꯥꯏꯗꯤ ꯃꯣꯏꯒꯤꯗꯤ ꯒꯥꯡ ꯉꯥꯏ ꯇꯧꯕ ꯀꯥꯡꯕꯨꯅꯦꯕꯀꯣ ꯑꯥ ꯃꯣꯏꯒꯤ ꯒꯥꯡꯉꯥꯏ ꯇꯧꯕ ꯀꯥꯟꯗ ꯑꯩꯈꯣꯏ ꯆꯠꯂꯦ ꯑꯁꯨꯃꯥꯏꯅ ꯑꯈꯣꯏꯒꯤ ꯆꯩꯔꯥꯎꯕ ꯀꯥꯟꯗ ꯃꯥ ꯀꯧꯕ ꯅꯤꯉꯣꯜ ꯆꯥꯛꯀꯧꯕꯗ ꯃꯥ ꯀꯧꯕ ꯑꯗꯨꯝ ꯑꯗꯒꯤꯗꯤ ꯃꯣꯏ ꯃꯃꯥ ꯃꯄꯥꯅꯁꯨ ꯑꯩꯗꯣ ꯌꯥꯝꯅ ꯂꯨꯅ ꯇꯧꯕꯤꯌꯦꯕꯀꯣ ꯑꯗꯩ ꯑꯩꯈꯣꯏ ꯕꯥ ꯑꯩꯈꯣꯏ ꯃꯥꯅꯁꯨ ꯃꯥꯗ ꯌꯥꯝ ꯅꯨꯡꯁꯤꯕ ꯑꯗꯨꯅ ꯑꯩꯗꯤ ꯅꯨꯡꯉꯥꯏ
ꯑꯩꯈꯣꯏ ꯅꯒꯥꯒ ꯃꯩꯇꯩꯗꯤ ꯃꯔꯤ ꯌꯥꯝ ꯑꯗꯨꯝ ꯌꯥꯏꯗ ꯑꯗꯨꯝ ꯐꯕꯅꯦ ꯅꯍꯥꯟꯗꯒꯤꯀꯣ ꯊꯥꯏꯅꯗꯒꯤ ꯑꯗꯨꯝ ꯃꯔꯤ ꯑꯗꯨꯝ ꯂꯩꯒ꯭ꯔꯝꯅꯤꯕ
ꯂꯩ ꯑꯗꯨꯒꯅꯦ ꯍꯥꯏꯗꯤ ꯈꯣꯏꯅꯁꯨ ꯌꯨꯝ ꯄꯥꯟꯕ ꯍꯥꯏꯇꯥꯔꯦꯀꯣ ꯌꯨꯝ ꯄꯥꯟꯕꯁꯦ ꯎꯝ ꯑꯦꯛꯖꯥꯝꯄꯜ ꯑꯩꯈꯣꯏ ꯃꯩꯇꯩꯅ ꯃꯨꯁꯂꯤꯝ ꯃꯨꯁꯂꯤꯝꯒ ꯑꯥ ꯑꯗꯨꯃꯥꯏꯅ ꯃꯨꯁꯂꯤꯝꯗ ꯌꯨꯝ ꯄꯥꯟꯒꯦꯅ ꯈꯜꯂꯦꯅ ꯈꯜꯂꯣꯅꯦ
ꯎꯝ
ꯑꯗꯨ ꯑꯣꯏꯔꯗꯤ ꯍꯥꯏꯗꯤ ꯑꯩꯈꯣꯏ ꯏꯃꯥ ꯏꯄꯥꯅ ꯍꯥꯏꯌꯦꯕ ꯅꯣꯏ ꯃꯨꯁꯂꯤꯝꯗꯥ ꯅꯌꯨꯝ ꯄꯥꯟꯗꯧ ꯁꯔꯨꯛꯄꯨꯗꯤ ꯅꯥꯒꯥ ꯀꯕꯨꯏ ꯒꯨꯝꯕ ꯑꯗꯨꯃꯥꯏꯅ ꯇꯥꯡꯈꯨꯜꯗ ꯌꯨꯝ ꯄꯥꯟꯈꯤꯕꯅ ꯍꯦꯟꯅ ꯐꯩ ꯃꯣꯏꯗꯤ ꯑꯩꯈꯣꯏꯒ ꯃꯣꯏꯒ ꯑꯃꯠꯇꯅꯤ ꯃꯨꯁꯂꯤꯝ ꯍꯥꯏꯁꯤꯗꯤ ꯑꯇꯣꯞꯄ ꯃꯤꯅꯦ ꯑꯗꯨ ꯑꯗꯥ ꯀꯥꯏꯅꯒꯥꯀꯣ ꯑꯗꯨꯃꯥꯏꯅ ꯑꯣꯏꯒꯜꯂꯦꯕ ꯑꯗꯣ ꯑꯩꯈꯣꯏ ꯈꯨꯟ ꯑꯩꯈꯣꯏꯒꯤ ꯂꯩꯀꯥꯏ ꯅꯛꯅꯥꯕ ꯀꯕꯨꯏ ꯈꯨꯟꯗꯨꯗꯤ ꯑꯩꯈꯣꯏ ꯃꯩꯇꯩꯅꯁꯨ ꯃꯣꯏ ꯑꯗꯨꯝ ꯂꯧꯋꯦ ꯑꯗꯣ ꯃꯣꯏꯅꯁꯨ ꯑꯩꯈꯣꯏ ꯃꯩꯇꯩ ꯑꯗꯨꯝ ꯂꯧꯅꯩ ꯑꯗꯨꯃꯥꯏꯅ ꯑꯣꯏ
ꯑꯩꯗꯤ ꯑꯥ ꯑꯁꯦꯡꯕ ꯍꯥꯏ ꯑꯩ ꯑꯗꯨꯝ ꯗꯤꯁꯀ꯭ꯔꯤꯃꯤꯅꯦꯠ ꯑꯗꯨꯝ ꯇꯥꯎꯕ ꯅꯠꯇꯦꯕ
ꯎꯝ
ꯀ꯭ꯔꯤꯇꯤꯁꯥꯏꯖꯁꯨ ꯇꯧꯕ ꯅꯠꯇꯦ ꯗꯤꯁꯀ꯭ꯔꯤꯃꯤꯅꯦꯁꯟ ꯑꯗꯨꯝ ꯇꯧꯕ ꯅꯠꯇꯦꯕ ꯑꯗꯣ ꯑꯩꯈꯣꯏ ꯈ꯭ꯔꯤꯁꯇꯟ ꯍꯥꯏꯗꯤ ꯑꯩꯈꯣꯏ ꯅꯥꯒꯥꯁꯤꯡꯁꯦ ꯅꯥꯒꯥ ꯑꯗꯨꯝ ꯍꯥꯏꯔꯈ꯭ꯔꯁꯦꯀꯣ ꯑꯗꯨꯒ ꯑꯩꯈꯣꯏꯗꯤ ꯈ꯭ꯔꯤꯁꯇꯤꯌꯥꯟꯒꯤ ꯑꯥ ꯁꯥꯒꯩ ꯑꯃ ꯑꯗꯨꯝ ꯂꯩꯕꯅꯦꯕ ꯈꯣꯏꯗꯤꯀꯣ ꯑꯗꯨꯒꯤ ꯃꯤꯅꯨꯡꯁꯤꯗꯣ ꯆꯥꯎꯋꯦꯕ ꯑꯩꯈꯣꯏꯁꯦꯀꯣ ꯁꯦꯡꯕ ꯑꯩ ꯑꯗꯨꯒꯤ ꯑꯗꯨꯒꯤ ꯑꯣꯏꯔꯝꯒꯅꯤ ꯃꯨꯁꯂꯤꯝꯒꯤ ꯃꯨꯁꯂꯤꯝꯗ ꯌꯨꯝ ꯄꯥꯟꯗꯕ ꯁꯔꯨꯛꯄꯨꯗꯤꯀꯣ ꯁꯔꯨꯛꯇ ꯑꯗꯨꯒ ꯀꯕꯨꯏ ꯅꯠꯇ꯭ꯔꯒ ꯑꯗꯨꯝ ꯅꯥꯒꯥꯗ ꯑꯗꯨꯝ ꯌꯨꯝ ꯄꯥꯜꯂꯣ ꯍꯥꯏꯗꯣ
ꯍꯣꯏ ꯍꯣꯏ ꯍꯥꯏꯗꯤ ꯎꯝ ꯈꯪꯗꯦ ꯑꯗꯨꯑꯣꯏꯁꯨ ꯍꯥꯏꯗꯤ ꯑꯩꯈꯣꯏꯅꯁꯨ ꯉꯥꯏꯔꯦꯅꯦ ꯄꯨꯟꯕ ꯃꯇꯝꯗꯀꯣ
ꯎꯝ
ꯊꯃꯣꯏ ꯁꯦꯡꯅ ꯑꯗꯨꯝ ꯇꯤꯟꯅꯩꯕ ꯍꯥꯏꯗꯤ ꯁꯥꯎꯅꯤꯡꯉꯒꯅ ꯁꯥꯎꯅꯤꯡꯉꯤ ꯅꯨꯡꯉꯥꯏꯇ꯭ꯔꯒꯅ ꯅꯨꯡꯉꯥꯏꯇ꯭ꯔꯦ ꯊꯝꯃꯣꯏꯗꯣ ꯁꯦꯡꯅꯩꯌꯦꯕ ꯍꯥꯏꯗꯤ ꯇꯣꯉꯥꯟꯅ ꯇꯨ ꯐꯦꯁ ꯑꯣꯏꯗꯕꯗꯣ
ꯑ
ꯑꯗꯩ ꯆꯥꯃꯤꯟ ꯊꯛꯃꯤꯟꯅꯕ ꯑꯣꯏꯔꯣ ꯑꯃ ꯑꯣꯏꯔꯣ ꯆꯥꯕꯁꯨ ꯆꯞ ꯃꯥꯟꯅꯩ ꯍꯣꯏ ꯈꯔ ꯑꯩ ꯑꯩꯗꯤ ꯁꯤ ꯆꯥ ꯆꯠꯁꯤꯒꯤ ꯁꯥꯥꯁꯦ ꯆꯥꯅꯤꯡꯗꯦꯅ ꯍꯥꯏꯕꯗꯨꯅ ꯇꯣꯡꯉꯥꯜꯂꯦ ꯇꯣꯉꯥꯟꯅ ꯁꯤꯒꯤ ꯁꯥꯥꯁꯦ ꯆꯥꯕ ꯌꯥꯗꯦ ꯍꯥꯏꯕ ꯂꯩꯔꯝꯗꯦꯗꯅ
ꯑꯥ
ꯆꯥꯕ ꯊꯛꯄꯁꯨ ꯃꯥꯟꯅꯩ ꯑꯗꯒꯤꯗꯤ ꯅꯛꯅꯅꯁꯨ ꯂꯩꯅꯩ ꯈꯪꯗꯦ ꯑꯗꯨꯝ ꯑꯩꯒꯤ ꯑꯣꯏꯅꯗꯤ ꯀꯕꯨꯏꯁꯤꯗꯤ ꯑꯗꯨꯝ ꯑꯣꯜꯋꯦꯁ ꯕꯦꯁꯇ ꯂꯩ ꯍꯥꯏꯗꯤ ꯑꯩꯒꯤꯁꯨ ꯏꯃꯥꯟꯅꯕꯤ ꯃꯌꯥꯝ ꯂꯩꯔꯛꯄꯅꯤꯅꯀꯣ ꯑꯗꯨꯗꯨꯅꯥ ꯀꯥꯕꯨꯏꯁꯤꯗꯤ ꯕꯦꯁ ꯕꯦꯁ ꯇꯥꯡꯈꯨꯜꯗꯤ ꯑꯅꯤꯈꯛ ꯂꯩ
ꯅꯪꯒꯤꯅꯣ
ꯑ ꯆꯩꯔꯥꯎ ꯆꯤꯡꯒꯣꯡ
ꯆꯩꯔꯥꯎ ꯆꯤꯡꯒꯣꯡ ꯈꯪꯗꯦꯗꯥ
ꯍꯥ ꯀꯩ ꯗꯤꯁꯇ꯭ꯔꯤꯛ ꯅꯣ
ꯑꯩꯗꯤ ꯑꯁ ꯇꯃꯦꯡꯂꯣꯡꯗꯒꯤꯅꯦ ꯑꯩꯗꯤ
ꯑꯣꯀꯦ
ꯍꯥꯏꯗꯤ ꯇꯃꯦꯡꯂꯣꯡꯗꯒꯤꯅꯦ ꯈꯪꯕꯔꯣ ꯇꯃꯦꯡꯂꯣꯡ
ꯀꯩꯗꯧ ꯈꯪꯉꯣꯏꯗꯨꯏꯅꯣ
ꯑ ꯑꯗꯨꯒ ꯅꯣꯏ ꯅꯃꯥꯟꯅꯕꯤ ꯅꯃꯥꯟꯅꯕ ꯑꯗꯨꯝ ꯂꯩꯕ꯭ꯔꯣ
ꯑꯃꯗꯤ ꯂꯩꯒꯤ ꯊꯥꯏꯅ ꯊꯥꯏꯅ ꯇꯨ ꯊꯥꯎꯖꯟ ꯊꯥꯔꯇꯤꯟ
ꯎꯝ
ꯊꯥꯔꯇꯤꯟꯗ ꯑꯩꯒꯤ ꯇꯨ ꯊꯥꯎꯖꯟ ꯊꯥꯔꯇꯤꯟꯗ ꯑꯩ ꯑꯍꯥꯟꯕ ꯐꯦꯁꯕꯨꯛ ꯄꯥꯏꯕꯅꯦꯕꯀꯣ
ꯑꯥ
ꯑꯗꯩꯗ ꯇꯤꯟꯅꯕꯅꯦ ꯑꯗꯨ ꯃꯥꯗꯣ ꯃꯥ ꯁꯤꯂꯣꯡꯗ ꯂꯥꯏꯔꯤꯛ ꯇꯝꯃꯒ ꯂꯩꯔꯝꯕꯀꯣ ꯐꯨꯠꯕꯣꯜꯁꯨ ꯁꯥꯟꯅꯩꯌꯦ ꯃꯥꯁꯦ
ꯑ
ꯑꯗꯨ ꯃꯇꯝꯗ ꯑꯩ ꯀ꯭ꯂꯥꯁ ꯁꯚꯦꯟ ꯑꯗꯨꯒ ꯃꯥꯅ ꯀ꯭ꯂꯥꯁ ꯇꯨꯌꯦꯜꯐ ꯀꯣ ꯑꯗꯨ ꯃꯥ ꯑꯩ ꯎꯅꯕꯅꯦ ꯀꯥꯏꯅꯒ ꯂꯥꯛꯑꯝꯃꯦ ꯊꯦꯡꯅꯈꯤ ꯑꯗꯨ ꯑꯗꯨꯝ ꯀꯥꯏꯅꯈ꯭ꯔꯦ
ꯑꯆꯥ ꯑꯆꯥ
ꯌꯥꯝ ꯐꯩꯌꯦꯃꯥ
ꯑꯩꯈꯣꯏ ꯑꯩꯈꯣꯏꯒꯤꯗꯤꯀꯣ ꯑꯗꯨꯝ ꯌꯥꯝ ꯆꯝꯕꯅꯦ ꯑꯩꯈꯣꯏꯒꯤ ꯃꯤꯁꯤꯡꯁꯦꯀꯣ ꯌꯥꯝ ꯆꯝ ꯍꯥꯏꯕꯗꯤ ꯊꯃꯣꯏꯗ ꯌꯥꯝ ꯆꯝꯃꯦꯕ ꯏꯆꯝ ꯆꯝꯕꯅꯦ ꯃꯣꯏꯁꯦ ꯑꯩꯈꯣꯏꯗꯤꯀꯣ ꯈꯣꯏꯒꯤ ꯇ꯭ꯔꯥꯏꯞꯁꯦ
ꯃꯥꯅꯤ ꯆꯝꯅ ꯂꯩꯒꯗꯕꯅꯤ ꯍꯥꯏꯕꯗꯤ ꯃꯤꯁꯦꯀꯣ ꯐꯠꯇꯕ ꯂꯣꯏꯅꯃꯛ ꯍꯩꯔꯤꯅꯦ ꯈꯪꯕ ꯍꯥꯏꯗꯤ ꯑꯩꯁꯨ ꯃꯤ ꯐꯠꯇꯕ ꯍꯩꯌꯦ ꯃꯤꯒꯤ ꯃꯔꯝꯗ ꯉꯥꯡꯕ ꯍꯩ ꯑꯗꯩ ꯃꯤ ꯁꯤꯗꯕ ꯍꯩ ꯃꯤ ꯃꯤ ꯐꯠꯇꯕ ꯑꯩꯁꯨ ꯍꯩꯌꯦꯕ ꯑꯗꯨ ꯃꯤ ꯑꯃꯒꯤ ꯃꯔꯝꯗ ꯐꯠꯇꯕ ꯈꯟꯕꯁꯦ
ꯍꯣꯏ ꯍꯣꯏ ꯃꯥꯅꯦ ꯃꯥꯅꯦ
ꯂꯩꯕꯅꯤ ꯑꯗꯒꯤꯗꯤ ꯁꯛꯁꯨ ꯊꯤꯖꯤꯟꯕꯅꯤ ꯑꯣꯏꯗꯦ ꯑꯗꯨꯅꯦ ꯑꯗꯨꯗꯤ꯫ ꯃꯤꯅ ꯑꯩꯉꯣꯟꯗ ꯐꯠꯇꯕ ꯇꯧꯔꯛꯑꯁꯨꯀꯣ ꯎꯝ ꯇꯧꯅꯤꯡ ꯇꯧꯖꯖꯅꯤ ꯍꯥꯏꯅ ꯈꯟꯇꯣꯛꯑꯒꯅꯦ꯫ ꯑꯩꯒꯤ ꯊꯣꯛꯄ ꯑꯩꯒꯤ ꯅꯨꯡꯉꯥꯏꯕ ꯁꯪꯁꯥꯔ ꯑꯃꯗ ꯑꯗꯨꯝ ꯂꯩꯕ ꯃꯤ ꯈꯠꯅꯕꯤꯗꯕꯀꯣ꯫ ꯑꯗꯒꯤꯗꯤ ꯃꯥꯟꯅꯕꯤꯗꯕ ꯑꯗꯨꯝ ꯑꯩꯒꯤ ꯅꯨꯡꯉꯥꯏꯕ ꯑꯃꯗ ꯑꯗꯨꯝ ꯂꯩꯕ ꯑꯗꯨ ꯑꯣꯏꯔꯗꯤ꯫ ꯄꯨꯔꯥ ꯅꯨꯡꯉꯥꯏꯕ ꯃꯤ ꯐꯠꯇꯕꯁꯤꯗꯤ ꯑꯁ ꯑꯗꯨꯕꯨ ꯃꯇꯥꯡ ꯃꯇꯝꯗꯤ ꯂꯥꯛꯑꯦ ꯍꯥꯏꯗꯤꯀꯣ ꯃꯤꯁꯤꯅ ꯌꯥꯝ ꯐꯠꯂꯛꯇ꯭ꯔꯗꯤꯀꯣ ꯎꯝ ꯈꯠꯅꯕꯒꯤ ꯃꯇꯝ ꯍꯥꯏꯗꯤ ꯑꯦ ꯅꯪꯅꯃꯥꯏꯅ ꯇꯧꯕꯗꯣ ꯑꯩꯉꯣꯟꯗ ꯑꯗꯨꯃꯥꯏꯅ ꯑꯩꯉꯣꯟꯗ ꯇꯧꯕ ꯌꯥꯗꯦ ꯍꯥꯏꯅ ꯈꯪꯍꯟꯕꯒꯤꯀꯣ꯫
ꯎꯝ
ꯃꯇꯥꯡꯁꯨ ꯑꯗꯨꯝ ꯂꯥꯛꯑꯦ ꯑꯗꯣ ꯑꯅꯝꯕꯅꯗꯤ ꯏꯒꯅꯣꯔ ꯇꯧꯕꯤꯕ ꯑꯗꯨꯒ ꯕꯥꯎꯟꯗꯔꯤꯗꯤ ꯂꯥꯟꯖꯟꯕꯤꯗꯕꯀꯣ ꯃꯣꯏꯅꯁꯨ ꯂꯥꯟꯖꯜꯂꯛꯇꯅꯕ ꯇꯧꯒꯗꯕ ꯍꯥꯏꯗꯤ ꯏꯁꯥꯒꯤ ꯕꯥꯎꯟꯗꯔꯤ ꯑꯃ ꯊꯝꯕ ꯑꯩ ꯅꯪ ꯅ ꯑꯩꯉꯣꯟꯗ ꯗꯤꯁꯔꯦꯁꯄꯦꯛ ꯇꯧꯕ ꯌꯥꯗꯦ ꯎꯁꯤꯠꯇꯕ ꯌꯥꯗꯦ ꯍꯥꯏꯅ ꯑꯃꯗꯤ ꯈꯪꯍꯜꯂꯒ ꯊꯝꯕ ꯀꯣ꯫
ꯑꯥ
ꯃꯣꯏꯅ ꯑꯩꯒꯤ ꯇꯨꯡꯗ ꯉꯥꯡꯅꯕꯗꯨꯗꯤ ꯀꯩꯁꯨ ꯀꯥꯏꯗꯦꯗꯅ ꯑꯗꯨꯗꯤ ꯉꯥꯡꯅꯤꯡꯕ ꯉꯥꯡꯁꯤꯁꯅꯣ꯫ ꯃꯥꯡꯗ ꯃꯥꯡꯗ ꯗꯥꯏꯔꯦꯛ ꯉꯥꯡꯉꯛꯄ ꯉꯝꯗꯅꯕ ꯃꯑꯣꯡꯗ ꯊꯝꯈꯤꯕ ꯂꯣꯏ꯫ ꯅꯨꯡꯉꯥꯏꯅ ꯇꯨꯝꯗꯅ ꯆꯥꯗꯅ ꯇꯧꯔꯒ ꯂꯩꯒꯗꯕꯗꯨꯒ꯫ ꯑꯗꯨ ꯑꯣꯏꯔꯗꯤ ꯄꯨꯟꯁꯤꯁꯦ ꯅꯨꯡꯉꯥꯏꯔꯅꯤ ꯅꯠꯇ꯭ꯔꯗꯤ ꯅꯨꯡꯉꯥꯏꯔꯣꯏ꯫ ꯍꯥꯥ
ꯅꯪꯒꯤ ꯅꯪꯒꯤ ꯑꯦꯔꯤꯌꯥꯗꯣ ꯀꯔꯣꯝꯗꯅꯣ ꯍꯥꯏꯗꯤ꯫ ꯊꯧꯕꯥꯜ ꯔꯣꯝꯗꯔ ꯅꯠꯇ꯭ꯔꯒ
ꯀꯃꯥꯏꯅ ꯍꯥꯏꯗꯣꯏꯅꯣ꯫ ꯊꯥꯡꯃꯩꯕꯟ ꯏꯝꯐꯥꯜ ꯋꯦꯁ꯫
ꯑ ꯊꯥꯡꯃꯩꯕꯟ꯫
ꯎꯝ
ꯑꯣ
ꯏꯝꯐꯥꯜ ꯋꯦꯁ꯫
ꯑꯆꯥ ꯑꯆꯥ ꯑꯆꯥꯆꯥ ꯑꯁ ꯏꯝꯐꯥꯜꯁꯦ ꯆꯠꯅꯤꯡꯕꯅꯀꯣ ꯑꯩ
ꯑꯩꯈꯣꯏꯁꯨ ꯏꯝꯐꯥꯜꯗꯒꯤ ꯆꯠꯅꯤꯡꯉꯦ ꯀꯗꯥꯏ ꯀꯗꯥꯏꯗꯅꯣ ꯃꯐꯝ ꯈꯨꯗꯤꯡꯃꯛ ꯀꯣꯏꯅꯤꯡꯉꯦ ꯑꯗꯣ ꯐꯪꯗ꯭ꯔꯦ ꯁꯨꯡꯐꯪ ꯐꯪꯗꯅ ꯂꯣꯏꯈꯤꯗ꯭ꯔꯥ ꯈꯟꯕꯗꯨꯁꯨ ꯅꯨꯡꯉꯥꯏꯇꯦ꯫ ꯑꯩꯗꯤ ꯁꯤꯔꯣꯏ ꯂꯤꯂꯤ ꯐꯦꯁꯇꯤꯚꯦꯜꯁꯨ ꯑꯃꯨꯛ